ꯍꯜꯂꯣ
ꯇꯥꯕ꯭ꯔꯣ
ꯇꯥꯏꯌꯦ ꯇꯥꯏ
ꯀꯨꯏꯃꯟꯕꯗꯨꯗ ꯄꯤꯛ ꯇꯧꯔꯣꯏꯗ꯭ꯔꯅ ꯈꯜꯂꯨꯔꯕꯅꯦ
ꯑꯦ ꯅꯠꯇꯦ ꯃꯦꯁꯦꯁ ꯊꯥꯔꯛꯄ
ꯑꯣ ꯑꯣ ꯀꯤꯗꯧꯔꯤꯅꯣ ꯍꯨꯖꯤꯛꯇꯤ
ꯉ ꯆꯥꯛ ꯆꯥꯇꫭꯔꯒ ꯃꯄꯥꯟꯗ ꯐꯝꯂꯤ
ꯅꯨꯡꯉꯥꯏꯔꯤꯅꯦ ꯀꯩ ꯏꯟꯁꯥꯡ ꯀꯩ ꯏꯟꯁꯥꯡ ꯆꯥꯔꯤꯕ
ꯎꯝ ꯃꯈꯣꯡ ꯃꯔꯤ
ꯑꯁ ꯑꯁ ꯍꯥꯎꯔꯝꯅꯤ
ꯑꯦ ꯍꯥꯎ ꯀꯝꯃꯥꯏ ꯍꯥꯎꯔꯣꯏꯗꫭꯏ ꯃꯈꯣꯡ ꯃꯔꯤꯕꫭ
ꯃꯈꯣꯡ ꯃꯔꯤ ꯍꯥꯏ ꯁꯦ ꯌꯥꯝ ꯂꯩꯌꯦꯅꯦꯍꯦ
ꯌꯨꯝꯗ ꯌꯣꯛꯄꯣꯛ ꯌꯨꯝꯗ ꯌꯣꯛꯄꯣꯛ ꯈꯪꯕ꯭ꯔꫭ
ꯑꯥꯁ ꯑꯥꯁ ꯁꯥ ꯁꯥꯁ ꯃꯅꯝ ꯅꯝꯊꯤꯕꯗꯣ
ꯑ ꯑꯥꯏ
ꯑꯗꯨ ꯍꯥꯎꯗꯤ ꯍꯥꯎꯕꯅꯦ
ꯐꯖꯅ ꯍꯥꯎꯕꯅꯦ ꯎꯝ ꯕꯧ ꯕꯧ ꯗꯨꯕꯨ ꯀꯝꯃꯥꯏꯅ ꯍꯥꯎꯔꯣꯏꯗꫭꯏꯅꫭ
ꯅꯣꯏꯅ ꯌꯣꯛꯄ꯭ꯔ ꯅꯠꯇ꯭ꯔꯒ ꯂꯩꯕꯅꯣ
ꯑꯗꯨ ꯊꯤꯜꯂꯛꯄꯅꯤꯗ
ꯑꯥꯁ ꯑꯗꯨꯏꯗꯤ ꯌꯥꯏ ꯑꯈꯣꯏꯅ ꯌꯣꯛꯄꯗꯤ ꯇꯟꯂꯤꯀꯣ
ꯑꯩꯁ‌ ꯌꫭꯛꯄꯗꯤ ꯇꯜꯂꯤ ꯀꯗꯥꯏꯗꯒꯤ
ꯅꯨꯡꯁꯤꯕ
ꯑꯣꯏꯅꯦ ꯃꯤꯅ ꯄꯤꯔꯛꯄꯗꯤ ꯑꯗꯨꯝ ꯀꯩꯁꯨ ꯀꯥꯏꯗꯦꯕ ꯍꯥ ꯅꯠꯇ꯭ꯔꯣ
ꯑ ꯃꯥꯅꯦ ꯑꯗꯨꯗꯤ ꯀꯩꯁꯨ ꯀꯥꯏꯗꯦ ꯌꯨꯝꯒꯤꯗꯤ ꯅꯨꯡꯁꯤꯌꯦ
ꯈꯣꯏꯅ ꯆꯥꯗꯕ ꯉꯝꯗꯕꯒꯖꯨ ꯄꯤꯖꯕꯤꯗꯤ ꯄꯤꯖꯔꯤꯅꯦꯕ
ꯃꯥꯅꯦ ꯃꯥꯅꯦ
ꯑꯩꯈꯣꯏꯅ ꯊꯣꯡꯒ ꯄꯤꯕꯤꯔꯤꯅꯦꯕ
ꯑꯥ ꯑꯥ
ꯑꯗ ꯃꯤꯟ ꯕꯤꯔꯛꯄꯗꯤ ꯀꯩꯁꯨ ꯀꯥꯏꯗꯦꯗ ꯍꯦꯛꯇ ꯄꯤꯠꯁꯤꯟꯒ꯭ꯔꯝꯃꯤ ꯁꯥꯏꯕꯤꯒ꯭ꯔꯝꯅꯤ ꯐꯖꯟꯅꯥ
ꯌꯥꯏ ꯀꯩꯁꯨ ꯀꯥꯏꯗꯦ ꯆꯥꯏꯕ ꯌꯥꯏ ꯃꯤꯅ ꯄꯤꯔꯛꯄꯕꯨꯗꯤ
ꯎꯝ ꯆꯥꯕꯗꯨ ꯆꯥꯏ ꯗꯨꯕꯨ ꯑꯁ ꯐꯖꯟꯅ ꯁ
ꯃꯔꯨ ꯐꯥꯎ
ꯃꯔꯨ ꯐꯥꯎ ꯒ꯭ꯔꯣꯛ ꯒ꯭ꯔꯣꯛ ꯍꯥꯏꯅ ꯁꯥꯏꯕꯤꯒ꯭ꯔꯝꯃꯦ ꯀꯟꯗꯤ ꯀꯜꯂꯤꯍꯦ
ꯍꯥꯥ
ꯀꯟꯗꯤ ꯀꯜꯂꯦꯕ ꯃꯔꯨꯖꯤ
ꯑꯁ ꯑꯁ ꯑꯁ ꯐꯖꯅꯥ ꯊꯣꯡꯗꯕꯤ ꯑꯣꯏꯔꯝꯅꯤ ꯑꯗꯨꯗꯤ
ꯑꯦ ꯑꯦ ꯌꯥꯝ ꯆꯥꯎꯒ꯭ꯔꯕꯅꯦ
ꯑꯥ
ꯋꯥꯡ ꯆꯥꯎꯔꯒ ꯆꯧꯒ꯭ꯔꯕꯅꯦ ꯃꯤꯅ ꯌꯩꯕꯤ ꯍꯥꯏꯅꯀꯣ
ꯑꯣ ꯑꯣꯥ
ꯃꯤꯅꯥ
ꯑꯗꯨꯒꯤ ꯇꯥꯕꯅꯦ
ꯑꯣ ꯑꯣ ꯅꯨꯡꯉꯥꯏꯔꯝꯅꯤ ꯍꯧꯔꯝꯅꯤ
ꯋꯥꯡ ꯆꯥꯎꯕ ꯑꯗꯨꯅꯤꯅꯦ
ꯑꯥ ꯈꯔ ꯌꯥꯝꯅ ꯌꯩꯕꯤꯌꯣ ꯍꯥꯏꯌꯣꯅꯦ ꯃꯤꯕꯨ
ꯑꯩꯗꯤ ꯈꯜꯂꯤ ꯑꯃ ꯂꯩꯔꯤꯕꯗꯣ
ꯑꯥ ꯍꯥ ꯍꯥ ꯍꯥ
ꯑꯃꯨꯛꯀ ꯑꯁꯤ ꯂꯣꯏꯔꯒ ꯑꯃꯨꯛꯀ ꯌꯩꯑꯣ ꯍꯥꯏꯁꯤꯅꯤ
ꯄꯨꯛꯆꯦꯜꯗꯤ ꯌꯥꯝ ꯐꯠꯇꯕ ꯑꯣꯏꯔꯝꯅꯤ ꯑꯐꯕꯗꯤ ꯑꯣꯏꯔꯝꯃꯔꯣꯏ
ꯑꯃꯨꯛꯀ ꯑꯩꯁꯤꯅ ꯌꯩꯕ ꯁꯥꯔ ꯌꯩꯔꯥꯝꯁꯤꯔ ꯈꯪꯗꯦ ꯑꯃꯨꯛꯀ ꯄꯤꯔꯛꯅꯕ
ꯇꯧꯑꯣꯅꯦ ꯇ꯭ꯔꯥꯏ ꯇꯧꯑꯣꯅꯦ
ꯅꯪꯒꯤꯁꯨ ꯊꯤ ꯂꯥꯛꯀꯅꯤꯗ ꯌꯩꯕꯤꯔꯗꯤ ꯍꯧꯖꯤꯛꯇꯤ ꯃꯊꯡꯗꯤ
ꯉꯥꯏꯕ ꯇꯥꯔꯦ
ꯑꯩꯈꯣꯏꯅꯤ ꯌꯩꯕ ꯆꯠꯁꯤ ꯑꯗꯣ ꯅꯪꯅ ꯃꯤ ꯌꯦꯡꯒꯗꯕ ꯑꯩꯅ ꯌꯩꯒꯦꯕ
ꯑꯁ ꯑꯗꯨ ꯑꯗꯨꯁꯨ ꯌꯥꯏꯅꯦ ꯑꯗꯨ ꯑꯣꯏꯔꯁ ꯍꯁ ꯐ꯭ꯂꯥꯏꯠ ꯇꯤꯛꯀꯦꯠꯅ ꯈꯔ ꯌꯥꯝ ꯀꯩꯅꯣ ꯇꯧꯔꯅꯤ ꯂꯣꯏꯅ ꯆꯠꯀꯅꯤꯕ ꯑꯗꯨꯗꯤ
ꯑꯅꯁ ꯅꯪ ꯃꯄꯥꯥ ꯂꯩ ꯃꯥꯜꯂꯤꯅꯤ ꯑꯗꯨꯗꯤ
ꯑ ꯃꯄꯥꯟꯗ ꯂꯩꯌꯦ ꯃꯄꯥꯟꯗ ꯂꯩꯕꯒꯤ ꯌꯨꯝꯒꯤ ꯆꯥꯛ ꯏꯟꯁꯥꯡ ꯆꯥꯕ ꯐꯪꯗ꯭ꯔꯦ
ꯀꯔꯤ ꯇꯝ ꯀꯗꯥꯏ ꯀꯗꯥꯏꯗ ꯂꯩꯕ꯭ꯔꯣ ꯇꯝꯕꯤꯔꯤꯕꯣ ꯀꯗꯥꯏꯗ ꯇꯝꯕꯤꯔꯤꯕꯣ ꯍꯧꯖꯤꯛꯕꯣ
ꯑ ꯑꯥ ꯑꯥ ꯑꯥ ꯃꯅꯤꯡꯂꯣꯝꯗ
ꯃꯅꯤꯡꯂꯣꯝꯗ
ꯏꯟ
ꯍꯜꯂꯣ ꯇꯥꯕ꯭ꯔꯣ ꯇꯥꯕ꯭ꯔꯣ
ꯇꯥꯕ꯭ꯔꯣ
ꯇꯥꯏꯌꯦ ꯇꯥꯏꯌꯦ ꯇꯥꯏꯌꯦ ꯇꯥꯗꯕ꯭ꯔꯣ
ꯂꯣꯝꯗ ꯈꯛ ꯃꯅꯤꯡꯂꯣꯝ ꯑꯗꯨ ꯍꯥꯏꯔꯒ ꯍꯦꯛꯇ ꯇꯥꯒꯤꯗ꯭ꯔꯕ
ꯑꯣ ꯑꯣ ꯃꯊꯨꯟꯗ ꯂꯩꯑꯦ ꯍꯥꯏꯕ ꯍꯣꯏ ꯗꯦꯅꯦ
ꯍꯣꯏ ꯑꯩꯈꯣꯏꯒꯤ ꯁꯅꯥ ꯂꯩꯕꯥꯛꯒꯤ ꯃꯊꯨꯟꯗꯔꯣ
ꯁꯅꯥ ꯂꯩꯕꯥꯛ ꯅꯠꯇꯦꯗ
ꯅꯠꯇꯦ ꯁꯅꯥ ꯂꯩꯕ
ꯅꯠꯇꯦ ꯁꯅꯥ ꯂꯩꯕꯥꯛꯀꯤ ꯃꯊꯨꯟ
ꯑꯄꯥꯟꯗ ꯍꯥꯏꯕꯅꯤꯗ
ꯍꯣꯏ ꯍꯣꯏ ꯃꯥꯅꯦ ꯃꯥꯅꯦ ꯍꯣꯏ ꯃꯥꯅꯦ ꯑ ꯑꯗꯨ ꯑꯗꯨꯒꯨꯝꯕ ꯑꯝꯇ ꯅꯠꯇꯦꯗ ꯑꯗꯨꯂꯤꯡꯗ ꯊꯕꯛ ꯇꯧꯔꯤ
ꯅꯠꯇ꯭ꯔꯦ
ꯃꯤꯗꯤꯀꯜꯒꯤ
ꯑꯥ ꯃꯦꯗꯤꯀꯜ ꯕꯤꯜꯗꯤꯡꯗ ꯊꯕꯛ ꯇꯧꯔꯤꯑꯦꯕ
ꯑꯣ ꯃꯦꯗꯤꯀꯜꯒꯤ ꯕꯤꯜꯗꯤꯡ
ꯎꯝ
ꯇꯣꯂꯣꯄ ꯌꯥꯝ ꯐꯝ-ꯐꯪꯂꯝꯒꯅꯤꯍꯦ
ꯑꯁ ꯈꯖꯤꯛꯇꯅꯤꯗ ꯍꯟꯗꯛꯇ ꯌꯥꯎ-ꯌꯥꯎꯔꯛꯇ ꯉꯥꯏꯔꯤꯗ
ꯍꯥ ꯌꯥꯝ ꯐꯪꯕ ꯃꯇꯝꯗꯗꯤ ꯈꯔꯗꯤ ꯌꯦꯜꯂꯧꯍꯦ ꯀꯣꯛ ꯇꯥꯡꯕꯗꯣ
ꯌꯥꯗ꯭ꯔꯣ
ꯌꯥꯏꯅꯦ ꯌꯥꯏꯅꯦ
ꯀꯣꯛ ꯇꯥꯡꯕꯗꯣ ꯎꯝ ꯀꯣꯛ ꯇꯥꯡꯕꯁꯦ ꯁꯤꯗꯗꯤ ꯌꯥꯝ ꯇꯥꯡꯉꯦꯕ
ꯑꯁ ꯁꯤꯗꯁꯨ ꯌꯥꯝ ꯇꯥꯡꯉꯦꯗ ꯇꯥꯡꯅ ꯂꯥꯛꯄ ꯑꯗꯨꯒ ꯆꯠꯄ ꯈꯪꯍꯧꯗꯅ ꯑꯗꯨꯝ ꯂꯣꯏꯁꯤꯟꯈꯤꯕ
ꯍꯦꯔꯥ ꯑꯃꯨꯛꯀ ꯐꯪꯗꯧ ꯂꯩꯔꯤꯁꯤꯗꯤ ꯀꯩꯅꯣ
ꯃꯈꯣꯡꯗꯤ ꯌꯥꯝ ꯊꯨꯏꯌꯦ ꯑꯗꯨ ꯃꯀꯣꯛ ꯇꯥꯡꯕꯗꯣ
ꯑꯗꯨꯅꯤꯅꯦ ꯍꯦꯛꯇ ꯈꯪꯍꯧꯗꯕꯤꯗ ꯆꯦꯟ ꯊꯣꯛꯄꯅꯦꯕ ꯃꯥꯁꯦ ꯍꯦꯛꯇ ꯂꯤꯟꯒꯨꯝꯅ ꯈꯪꯍꯧꯗꯕꯤꯗ ꯁꯠ ꯁꯠ ꯁꯠ ꯁꯠ ꯆꯦꯜꯂꯦꯕ
ꯑꯗꯅꯦ ꯑꯗꯨ ꯅꯅꯦ ꯋꯥꯔꯤꯗꯣ ꯀꯔꯤꯕꯨ ꯍꯥꯏꯔꯨꯔꯅꯤ
ꯅꯨꯡꯉꯥꯏꯕꯗꯤ ꯅꯨꯡꯉꯥꯏꯕ ꯑꯗꯨ ꯂꯩꯔꯗꯤꯀꯣ
ꯑꯁ ꯅꯨꯡꯉꯥꯏ ꯊꯤ ꯅꯨꯡꯉꯥꯏꯍꯦ ꯑꯈꯣꯏꯅ ꯇꯧꯅꯤꯡꯕ ꯂꯣꯏ ꯇꯧꯕ ꯌꯥꯔꯦ ꯀꯩꯅꯣ
ꯌꯥꯔꯦ ꯀꯩꯅꯣ
ꯑꯥ ꯀꯩ ꯀꯩ ꯇꯧꯔꯤꯒꯦ
ꯑꯩꯔꯣ
ꯎꯝ
ꯆꯥꯛ ꯆꯥ ꯇꯣꯔꯒꯞ
ꯑꯩꯅ ꯑꯩꯟ ꯑꯩꯅ ꯍꯥꯏꯗꯤ ꯀꯩ ꯀꯩ ꯊꯕꯛ ꯇꯧꯔꯤꯅꯣ ꯍꯥꯏꯕ
ꯑꯩꯗꯤ ꯃꯥꯁꯇꯔ ꯇꯧꯔꯤꯗꯥ
ꯅꯨꯉꯥꯏꯅ
ꯑꯁ ꯁꯇꯥꯏꯜ ꯇꯧꯔꯗꯨꯝ ꯇꯧꯕꯁꯤ ꯇꯧ ꯇꯣꯛꯔꯁꯤꯔꯥ ꯈꯜꯂꯤꯝꯅꯤꯅꯦ ꯑꯩꯉꯣꯟꯗ
ꯀꯩꯒꯤ ꯇꯣꯛꯇꯣꯏꯕ
ꯁꯦꯀꯦꯟ ꯁꯦꯃꯦꯁꯇꯔꯗꯤ ꯌꯧꯔꯦ ꯑꯗꯨꯕꯨ ꯑꯩꯅ ꯈꯨꯠꯇꯝꯁꯤꯗꯤ ꯀꯩꯅꯣꯝꯃ ꯃꯨꯠ ꯖꯥꯠꯑꯃꯅꯦ
ꯀꯩꯒꯤ
ꯀꯣꯂꯦꯖ ꯂꯣꯏꯔꯒ ꯑꯦ ꯀꯣꯂꯦꯖ ꯂꯣꯏꯔꯒ ꯄꯤꯗꯤ ꯍꯥꯟ ꯇꯝꯕꯅꯦꯕ ꯑꯩꯗꯤ ꯄꯤꯖꯤ ꯇꯝꯔꯒ ꯑꯃꯨꯛꯒ ꯃꯁ ꯇꯥꯏꯜ ꯇꯧꯒꯥꯏꯔꯤꯅꯤ ꯑꯃꯨꯛꯀ ꯕꯤꯠ ꯂꯩꯔꯛꯇ꯭ꯔꯕ ꯑꯃꯨꯛꯀ
ꯑꯣ ꯑꯣ ꯅꯨꯡꯉꯥꯏꯊꯣꯛꯑꯣ ꯀꯩꯅꯣ ꯅꯪꯅ ꯇꯧꯅꯤꯡꯕ ꯂꯣꯏꯅ ꯇꯧꯋꯣ ꯀꯦꯅꯣ
ꯇꯧꯈꯥꯏꯔ ꯂꯣꯏꯔꯦ ꯀꯩꯅꯣꯗꯣ ꯀꯩꯅꯣ ꯅꯠꯇ꯭ꯔꯣ
ꯃꯥꯅꯦ ꯑꯗꯨꯕꯨꯗꯤ
ꯁꯥꯎ ꯂꯣꯝ ꯂꯩ ꯍꯥꯏꯖꯨ ꯁꯥꯎ ꯂꯣꯝ ꯂꯩ ꯍꯥꯏꯕꯖꯨ ꯕꯦꯡꯒꯂꯣꯔꯗꯣ
ꯑꯣ ꯅꯠꯇꯦ ꯑꯩ ꯀꯦꯔꯂꯥꯗ ꯂꯩꯔꯝꯃꯦ ꯑꯗꯣ ꯆꯦꯟꯅꯥꯏꯗ ꯑꯃꯨꯛꯀ ꯂꯥꯛꯈ꯭ꯔꯦ
ꯑꯥꯏꯁ ꯈꯣꯏꯒ ꯑꯩ ꯂꯩ-ꯂꯩꯔꯝꯕꯒ ꯅꯛꯅꯥꯔꯝꯃꯤꯅ
ꯑꯣ ꯅꯪ ꯀꯥꯏ ꯂꯩꯔꯤꯅꯣ
ꯃꯦꯡꯒ꯭ꯂꯣꯔ ꯂꯩꯔꯝꯃꯦ ꯀꯣꯂꯦꯖ ꯀꯥꯕ ꯃꯇꯝꯗ
ꯑꯣ ꯑꯁ ꯑꯩꯁꯨ ꯑꯗꯨꯗ ꯂꯩꯝꯅꯤꯡꯕꯅꯤꯅꯦ
ꯁꯤ ꯕꯤꯆ ꯃꯅꯥꯛꯇ ꯂꯩꯕꯅꯦ ꯑꯩꯈꯣꯏ ꯑꯔꯥꯕꯤꯌꯟ ꯁꯤ ꯍꯥꯏꯕꯗꯣ ꯇꯥꯔꯝꯒꯅꯤꯅ ꯑꯔꯥꯕꯤꯌꯟ ꯁꯤ ꯍꯥꯏꯅ
ꯑꯥ ꯑꯥ ꯉꯥꯏꯌꯨꯀꯣ ꯑꯩ ꯇꯦꯛꯁ ꯑꯃ ꯊꯥꯈꯤꯒꯦ
ꯌꯥꯏꯌꯦ ꯊꯥꯅ ꯊꯥꯅ ꯇꯧ ꯌꯥꯏ ꯀꯩꯟ ꯊꯥꯅ ꯊꯥꯅ ꯇꯧꯕ ꯌꯥꯏ ꯀꯩꯅꯣ
ꯃꯥꯅꯦ ꯑꯩ ꯐꯣꯟꯗꯣ ꯍꯦꯛꯇ ꯌꯥꯗꯕꯒꯣ
ꯎꯝ
ꯑꯗꯨꯒꯤ ꯑꯩꯒꯤ ꯂꯣꯛꯏꯟ ꯁ꯭ꯇꯦꯇꯁ ꯍꯥꯞꯀꯦ ꯇꯧꯕꯅꯤꯗ ꯑꯩ ꯍ ꯍꯧꯖꯤꯛꯇ ꯊꯕꯛ ꯁꯨꯕ ꯍꯧꯗꯣꯏꯅꯦꯕ ꯑꯗꯨꯒꯤ
ꯑꯥ ꯑꯣ ꯃꯝꯕꯗ ꯇꯧꯕ꯭ꯔꯣ
ꯎꯝ ꯅꯥꯏꯛ ꯁꯤꯐꯅꯦ
ꯑꯁ ꯑꯗꯨꯗꯤ ꯐꯖꯅ ꯊꯕꯛ ꯇꯧꯔꯦꯅ ꯐꯖꯟ ꯇꯧꯕ ꯌꯥꯏꯌꯦ ꯅꯪꯗꯤ ꯁꯤ ꯆꯤꯟꯒꯤ ꯊꯕꯛꯁꯦ
ꯐꯖꯅ ꯇꯧꯕ ꯌꯥꯏꯗꯣ ꯑꯁ ꯇꯜꯂꯤꯅꯦ
ꯁꯃꯤꯗꯤ ꯐꯖꯅ ꯐꯪꯒꯔ꯭ꯦꯕꯣ
ꯃꯥꯅꯦ ꯃꯥꯅꯦ ꯑꯗꯨ ꯉꯥꯛꯇꯅꯦ
ꯅꯪ ꯅꯧꯔꯕꯣ ꯅꯧꯅ ꯅꯧ ꯊꯕꯛꯁꯦ ꯌꯥꯝ ꯀꯨꯏꯅ ꯇꯧꯔꯕꯣ ꯁꯤ ꯆꯤꯟꯒꯤ ꯊꯕꯛꯁꯦ
ꯑꯥ ꯍꯟꯗꯛꯇ ꯉꯥꯏꯔꯤꯗ ꯇꯧ
ꯑꯩꯁꯨ ꯍꯟꯗꯛꯇ ꯉꯥꯏꯔꯤꯅꯤ
ꯍꯟꯗꯛꯇ ꯉꯥꯏꯔꯤ
ꯉꯔꯥꯡ ꯉꯁꯤꯗꯤ ꯐꯖꯅ ꯊꯕꯛ ꯇꯧꯋꯦ ꯐꯖꯅ
ꯑꯁ ꯐꯩꯅꯦ ꯐꯖꯅ ꯐꯖꯅ ꯊꯕꯛ ꯇꯧꯋꯣ
ꯈꯗꯥꯡ ꯊꯗꯕꯗ ꯆꯤꯟꯒꯁꯦ ꯄꯣꯝꯂꯒꯦ ꯇꯧꯋꯦ ꯀꯗꯥꯡ ꯊꯗꯔ ꯂꯩꯕꯗ
ꯀꯣꯛꯇꯥꯡꯗꯣ ꯂꯥꯛꯇꯣꯏꯅꯦ
ꯑꯗꯨꯅꯦ ꯈꯥꯏꯔꯒꯀꯣ ꯈꯗꯥꯥꯡ ꯊꯥꯗꯕꯗ ꯊꯥꯗꯕꯅꯤꯅꯀꯣ
ꯑꯥ ꯑꯦꯅꯔꯖꯤꯁꯨ ꯃꯊꯧ ꯇꯥꯏ ꯅꯠꯇ꯭ꯔꯥ
ꯑꯩꯅꯦ ꯆꯤꯟꯈꯔꯦꯀꯣ ꯀꯣꯛ ꯃꯆꯥ ꯂꯩꯕꯁꯦ ꯈꯟꯊꯔꯒ ꯇꯧꯕꯅꯦꯕ ꯑꯗꯨꯗꯣ
ꯃꯥꯅꯤ ꯃꯥꯅꯤ ꯎꯄꯥꯏ ꯂꯩꯇꯦ
ꯈꯟꯊꯅꯕꯒꯤ ꯀꯣꯛ ꯃꯆꯥ ꯄꯤꯕꯤꯔꯤꯁꯦ ꯑꯗꯨꯒꯤ ꯋꯥꯈꯜ ꯑꯃ ꯑꯗꯨꯝ ꯈꯜꯂꯒꯗꯧꯕꯅꯤ
ꯍꯦ ꯇꯧꯗꯝꯅꯤ ꯇꯧꯗꯝꯅꯤ ꯍꯟꯗꯛꯁꯦ ꯃꯤ ꯖꯥꯠ ꯖꯥꯠꯁꯨ ꯊꯦꯡꯅꯩꯅꯦ
ꯈꯪꯗꯦ ꯖꯖꯥꯠ ꯊꯦꯡꯅꯔꯦ ꯄꯩꯌꯣ ꯀꯩꯅꯣ ꯆꯤꯡꯕ ꯀꯩꯅꯣ ꯖꯖꯥꯠ ꯊꯦꯡꯅꯔꯌꯦ
ꯖꯖꯥꯠ ꯊꯦꯡꯅꯩ ꯃꯥꯁꯇꯔ ꯂꯣꯏꯒ ꯀꯩ ꯇꯧꯒꯦ ꯈꯜꯂꯤꯅꯣ ꯅꯪꯅ
ꯑꯩꯒꯤ ꯇꯣꯛ ꯂꯩꯔꯤꯅꯤ ꯇꯧꯊꯣꯛꯁꯤꯔꯥ ꯈꯜꯂꯤ ꯍꯥꯏꯔꯒ
ꯑ ꯀꯔꯤꯒꯤ ꯇꯣꯛꯇꯣꯏꯅꯣꯍꯦ ꯉꯥꯏꯅꯕ ꯇꯧꯋꯣ
ꯄꯥꯝꯃꯨꯗꯔꯥ
ꯄꯥꯝꯃꯨꯕ ꯄꯥꯝꯃꯨꯗꯕ ꯅꯠꯇꯕ ꯑꯩꯅ ꯄꯥꯝꯖꯕ ꯊꯣꯛꯄꯗꯤ ꯂꯩꯗꯀꯣ ꯑꯗꯨꯒꯤ
ꯑꯁ ꯑꯩꯈꯣꯏꯅ ꯄꯥꯝꯕ ꯑꯇꯣꯞꯄ ꯂꯩꯔꯒꯁꯨꯅꯦ ꯍꯥꯏꯗꯤ ꯍꯣꯏ ꯐꯕꯨꯗꯤ ꯐꯥꯏꯌꯦ ꯗꯨꯕꯣꯑꯗꯨꯝ ꯂꯣꯏꯁꯤꯟꯕꯅꯗꯤ ꯐ ꯐꯗꯤ ꯐꯥꯕꯅꯦ ꯆꯍꯤ ꯑꯃꯇ ꯉꯥꯏꯔꯦ ꯀꯩꯅꯣ
ꯑꯗꯣ ꯅꯪ ꯑꯥꯗ ꯂꯩꯕꯗꯣ ꯏꯗꯂꯤꯒꯨꯝꯕꯗꯤ ꯍꯥꯎꯕ꯭ꯔꯣ ꯅꯪ ꯆꯥꯅꯕ꯭ꯔꯣ ꯅꯪꯗꯨꯕꯣ
ꯆꯥꯗꯦ ꯆꯥꯗꯦ ꯇꯜꯂꯦ ꯁꯣꯛꯄꯨ ꯁꯣꯛꯇꯦ
ꯌꯨꯕꯤꯒꯤ ꯁꯤꯡꯖꯨꯗꯤ ꯆꯥꯔꯕꯣ ꯌꯨꯕꯤꯅ ꯁꯦꯝꯕꯤꯕ ꯁꯤꯡꯖꯨꯗꯣ
ꯑꯁ ꯑꯁ ꯑꯩ ꯇꯜꯂꯦ ꯆꯥꯗꯦ
ꯅꯪ ꯀꯨꯏꯗꯕꯒꯤꯅꯦ ꯀꯨꯏꯔꯗꯤ ꯑꯗꯨꯝ ꯍꯩꯅꯔꯛꯄꯅꯦꯗ
ꯅꯠꯇꯦ ꯑꯩ ꯂꯥꯁ ꯌꯔ ꯇꯨ ꯑ ꯊꯥꯎꯖꯟ ꯇ꯭ꯋꯦꯟꯇꯤ ꯐꯣꯔꯗ ꯀꯩꯅꯣ ꯆꯍꯤ ꯑꯃ ꯂꯩꯔꯝꯃꯦ ꯀꯦꯔꯦꯂꯥꯗꯁꯨ
ꯈꯔ ꯃꯥꯟꯅꯕꯅꯤꯅꯦ ꯃꯣꯏꯒꯤ ꯃꯣꯏꯒꯤ ꯆꯥꯛꯀꯗꯤ ꯏꯆꯧ ꯑꯆꯧꯕꯗꯣ
ꯃꯥꯅꯦ ꯃꯥꯥꯟꯅꯩ ꯃꯥꯥꯟꯅꯩ ꯑꯗꯣ ꯑꯩ ꯆꯥꯗꯦꯕ ꯎꯝ
ꯃꯍꯥꯎ ꯃꯔꯤ ꯁꯨꯡꯂꯩ ꯂꯩꯇꯕꯅꯤ ꯑꯗꯨ
ꯂꯩꯇꯦ ꯆꯥꯗꯦ ꯑꯩ ꯑꯣꯖꯥ ꯑꯣꯏꯔꯝꯕ ꯃꯇꯝꯗꯅꯦ ꯑꯩꯒꯤ ꯏꯁꯇꯨꯗꯦꯟ ꯃꯌꯥꯝꯅ ꯑꯗꯨꯝ